ꯍꯜꯂꯣ
ꯎꯝ ꯑꯩꯈꯣꯢ ꯃꯅꯥ ꯉꯪꯗꯧ ꯌꯥꯝ ꯃꯥꯜꯂꯦ ꯑꯩꯁꯦ
ꯈꯪꯗꯦ ꯎꯝ ꯑꯗꯨꯅꯦ ꯈꯪꯗꯤ ꯈꯪꯗꯦ ꯍꯥꯏꯗꯤ ꯑꯩꯁꯨ ꯍꯥꯏꯕ ꯑꯥꯗ ꯂꯩꯔꯗꯤ ꯀꯩꯝ ꯈꯪꯉꯥꯔꯣꯏꯗꯅ
ꯑꯗꯨꯗꯤ ꯄꯩꯁꯥꯗꯣ ꯂꯩꯔꯣꯏꯕ
ꯑꯩꯁꯦ ꯑꯗꯨꯝ ꯑꯩꯉꯣꯟꯗ ꯀꯥꯞꯇꯤ ꯀꯥꯞꯄꯣ ꯑꯩ ꯑꯗꯨꯝ ꯁꯦꯟꯗꯣꯏ ꯌꯥꯎꯔꯒ ꯑꯗꯨꯝ ꯄꯤꯔꯛꯀꯦ
ꯎ ꯂꯥꯛ ꯂꯥꯛꯂꯗ ꯍꯥꯄꯤ ꯌꯥ ꯀꯅꯣ ꯅꯪꯒꯤꯁꯨ ꯄꯩꯁꯥ ꯂꯩꯔꯣꯢ ꯆꯞ ꯃꯥꯟꯅꯩ ꯑꯗꯨꯀꯥꯟꯗ ꯁꯦꯝꯅꯦ
ꯑꯩꯗꯤ ꯂꯩꯕ ꯌꯥꯏ ꯑꯩꯗꯤ ꯁꯦꯚꯔꯅꯤ ꯁꯦꯚꯤꯡ ꯁꯦꯚꯔ
ꯆꯠꯂꯍꯩ
ꯍꯥꯏꯗꯤ ꯄꯩꯁꯥ ꯊꯥꯒꯤ ꯐꯣꯟ ꯕꯦꯂꯦꯟꯁꯇ ꯆꯠꯇꯧꯁꯨ ꯆꯠꯂꯔꯣꯏ ꯑꯩꯗꯤ ꯑ ꯐ ꯆꯍꯤ ꯑꯃ ꯑꯃꯅꯤ ꯐꯅ ꯀꯨꯢꯅ ꯆꯠꯈꯤꯗꯨꯢꯅꯤ ꯀꯩꯅꯣ
ꯑꯗꯨ ꯐꯩꯅꯦ ꯆꯍꯤ ꯑꯃꯒꯤ ꯀꯥꯞꯕꯤꯁꯦ ꯑꯩꯁꯨ ꯄꯩꯁꯥ ꯂꯩꯔꯀꯥꯟꯗ ꯆꯍꯤ ꯑꯃꯒꯤ ꯀꯥꯞꯇꯥꯥꯔꯦ ꯏꯁꯀꯣꯂꯔꯒꯨꯝꯕꯗ ꯒꯣ
ꯑꯣꯐꯔ ꯂꯩ ꯉꯔꯥꯡ ꯅꯍꯥꯟꯅ ꯂꯩꯔꯝꯕꯅꯦꯕ ꯋꯥꯟ ꯇꯨ ꯄꯣꯏꯟ ꯑꯦꯠ ꯁꯝꯊꯤꯡ ꯑꯗꯨꯋꯥꯏꯗ
ꯎꯝ
ꯇꯨ ꯄꯣꯏꯟꯠ ꯍꯥꯏꯗꯣ ꯇꯨ ꯄꯣꯏꯟ ꯁꯚꯦꯟ ꯁꯨꯋꯥꯏꯗꯐꯥꯎ ꯀꯥꯞꯄ ꯌꯥꯗꯣꯏꯅꯦꯕꯀꯣ ꯑꯗꯨꯗꯨꯃꯥꯏꯅ ꯃꯊꯪ ꯇ꯭ꯔꯥꯏ ꯇꯧꯁꯤ
ꯎꯝ ꯃꯊꯪꯀꯗꯤ ꯇ꯭ꯔꯥꯏ ꯇꯧꯕꯒꯥꯗꯤ ꯉꯝꯈꯤꯔꯣꯏꯗ ꯑꯩꯅ ꯍꯥꯏꯗꯤ ꯏꯁꯀꯣꯂꯔꯒ ꯐꯪꯉꯀꯥꯟꯗ ꯋꯥꯅꯤ
ꯑꯝ ꯍꯣꯏ ꯃꯥꯒꯤ ꯕꯦꯂꯦꯟꯁꯁꯦ ꯀꯥꯞꯈꯤꯒꯦ
ꯎꯝ
ꯑꯗꯨꯒ ꯐꯥꯏꯚ ꯖꯤ ꯃꯊꯧ ꯇꯧꯕ꯭ꯔꯥ ꯌꯦꯡꯕ ꯌꯥꯔꯦ
ꯐꯥꯏꯚ ꯖꯤꯒꯤ ꯅꯣꯏ ꯑꯦꯌꯥꯔꯇꯦꯟꯒꯤꯁꯦ ꯀꯌꯥ ꯀꯥꯞꯀꯦ
ꯆꯍꯨꯝ ꯌꯥꯡꯈꯩꯩꯅ ꯄꯤꯛꯑꯦ
ꯊꯥ ꯑꯃꯒꯤ
ꯎꯝ
ꯎꯝ
ꯄꯩꯁꯥ ꯐꯅꯌꯥꯝ ꯁꯦꯞ ꯇꯧꯕꯅꯦꯕ ꯎꯝ ꯍꯥꯏꯕꯤꯌꯣ ꯎꯝ
ꯎꯝ
ꯑꯗꯣ ꯈꯪꯗꯦꯗ ꯑꯩꯈꯣꯏ ꯅꯥꯎꯁꯦ ꯐꯥꯏꯚ ꯖꯤꯗꯤ ꯀꯩꯁꯨ ꯁꯤꯖꯤꯟꯅꯗꯧꯗꯤ ꯃꯥꯟꯗꯦ ꯍꯥꯏꯗꯤ ꯑꯩ ꯂꯩꯇ꯭ꯔꯁꯨ ꯋꯥꯟ ꯄꯣꯏꯟ ꯐꯥꯏꯚ ꯐꯪꯕꯤꯅ ꯑꯗꯨꯝ ꯂꯦꯟꯈꯤꯗꯧ ꯃꯥꯜꯂꯦꯕ
ꯃꯥ ꯀꯩꯝ ꯁꯅ ꯑꯗꯨꯅꯦꯠ ꯌꯥꯝ ꯆꯤꯡꯕ
ꯌꯥꯝ ꯆ ꯉꯝꯃꯣꯏ
ꯋꯥꯟ ꯄꯣꯏꯟ ꯐꯥꯏꯚꯇ ꯑꯩꯁꯨ ꯑꯁꯤ ꯃꯝ ꯁꯝ ꯄꯥꯔꯗꯤ ꯄꯨꯡ ꯑꯅꯤ ꯃꯈꯥꯏ ꯑꯍꯨꯝ ꯁ꯭ꯋꯥꯏꯗ ꯑꯗꯨꯝ ꯂꯣꯏꯌꯦ ꯅꯦꯠꯁꯦ ꯐꯖꯅ ꯁꯨꯝ ꯄꯥꯏꯕꯗ
ꯎꯝ
ꯍꯧꯖꯤꯛꯀꯥꯟꯗꯤ ꯅꯦꯠꯁꯦ ꯈꯪꯅ ꯂꯩ
ꯎ ꯍꯧꯖꯤꯛꯀꯥꯟꯗꯤ ꯊꯕꯛ ꯆꯤꯟꯕꯒꯤ
ꯎꯝ ꯑꯥꯏꯁꯦ ꯁꯨꯡ ꯄꯥꯏꯕꯨ ꯄꯥꯏꯗꯕꯒꯨꯝꯕꯅꯦ ꯀꯩꯅꯣ ꯍꯥꯟꯅꯒꯤ ꯈꯨꯠꯄꯥꯏꯗꯨꯒ ꯍꯥꯏꯔꯗꯤ
ꯃꯥꯅꯦ ꯀꯣꯏꯠ ꯃꯅꯨꯡꯗꯀ ꯇꯥꯃꯣ ꯑꯃ ꯄꯥꯢꯕꯁꯤꯗꯤ ꯎꯝ
ꯎꯝ ꯅꯪ ꯆꯛꯕ꯭ꯔꯣ
ꯑꯩꯅ ꯂꯥꯢꯔꯤꯛ ꯄꯥꯎ ꯍꯥꯏꯔꯅꯤ ꯑꯗꯨ ꯇꯥꯃꯣ ꯁꯥꯎꯔꯒ ꯑꯩ ꯖꯤ ꯑꯣꯢꯅ ꯄꯥꯢꯔ ꯇꯧ ꯂꯩꯕꯗꯣ ꯈꯪꯕ꯭ꯔꯥ
ꯑꯩ ꯁꯥꯎꯗꯤ ꯁꯥꯎꯗꯦꯗ ꯅꯪꯁꯨ
ꯍ ꯏ ꯈꯤꯇꯪ ꯈꯤꯇꯪ ꯁꯥꯎꯈꯤ ꯁꯥꯎꯈꯤ ꯇꯧꯗꯤ ꯑꯩꯅ ꯂꯥꯏꯔꯤꯛ ꯂꯥꯏꯔꯤꯛ ꯂꯥꯏꯔꯤꯛꯇ ꯑꯣ ꯂꯥꯏꯔꯤꯛꯇ ꯇꯧ ꯂꯩ ꯇꯧꯕꯗꯣ ꯇꯥꯃꯣꯅ
ꯑꯩ ꯑꯣ ꯂꯛꯇ ꯇꯧ ꯂꯩꯗꯤ ꯍꯥꯏꯔꯝꯑꯣꯏꯗ
ꯍꯥꯏꯗꯤ ꯑꯣ ꯑꯗꯨꯗꯤ ꯑꯩ ꯍꯥꯞꯆꯤꯟꯕꯅꯤ ꯂꯦꯛ ꯑ ꯑꯗꯨꯝ ꯍꯥꯏ ꯂꯩ ꯈꯣꯠꯂꯤ ꯀꯩꯀꯥꯗꯤ ꯑꯗꯨꯗꯤ ꯑꯗꯨꯝ ꯍꯥꯏꯔꯝꯅꯤꯗ ꯑꯗꯨꯅꯤ ꯑꯩꯅ ꯈꯤꯇꯪ ꯃꯁꯥꯂꯥ ꯈꯔ ꯍꯥꯞꯄꯩ ꯋꯥꯅꯤ
ꯎꯝ ꯎꯝ ꯎꯝ
ꯑꯗꯨꯃꯥꯏꯅ ꯀꯕꯛ ꯀꯕ ꯉꯥꯏꯍꯥꯛꯇꯪ ꯄꯥꯞꯇ ꯃꯃꯨꯠ ꯆꯪꯅ ꯄꯥꯝꯕꯗꯤ ꯈꯔ ꯐꯒꯗꯧꯅꯤ ꯑꯗꯨꯗ ꯑꯗꯨꯃꯥꯏꯅ ꯑꯩꯁꯨ ꯍꯣꯠꯅꯒꯦꯗ ꯈꯟꯕꯒꯤ ꯋꯥꯅꯤ ꯈꯣ ꯍꯥꯟꯗꯥꯛ ꯀꯤꯁꯤꯁꯨ
ꯍꯅꯥꯕꯤꯌꯣ ꯍꯅꯥꯕꯤꯌ
ꯍꯣꯠꯅꯁ ꯍꯥꯏꯗꯧꯕ ꯅꯠꯇꯕ
ꯅꯊꯧ ꯅꯅꯥꯠꯇꯦ ꯀꯨꯁꯤꯅꯦ ꯑꯩꯈꯣꯏꯗꯤ ꯀꯨꯁꯤꯒꯤꯅꯦ
ꯉꯁꯥꯏꯗꯅ ꯑꯃꯨꯛ ꯒ꯭ꯌꯥꯟ ꯇꯥꯔꯝꯃꯤ ꯍꯧꯖꯤꯛꯅ ꯑꯃꯨꯛ
ꯏꯆꯦ ꯃꯅꯦ ꯈꯜꯂꯤ ꯀꯅꯤꯅꯦꯍꯦ
ꯋꯥꯔꯤ ꯃꯥꯟꯅꯕ ꯂꯩꯒꯦ ꯍꯥꯏꯔꯛꯑ
ꯀꯩꯍꯥꯏꯅꯣ
ꯋꯥꯔꯤ ꯃꯥꯟꯅꯕ ꯌꯥꯗꯦ ꯀꯩꯅꯣ ꯍꯥꯏꯕ
ꯎꯝ ꯍꯣꯏ ꯃꯦ ꯇꯨꯌꯦꯞ ꯃꯥꯁꯦ ꯃꯦ ꯇꯨꯌꯦꯞꯇ ꯕꯦꯂꯦꯟꯁ ꯂꯣꯏꯈꯤꯕ ꯑꯩꯈꯣꯏ ꯅꯥꯎꯁ
ꯎꯝ
ꯍꯥꯞꯆꯤꯜꯂꯒꯦ ꯍꯥꯞꯆꯤꯜꯂꯒꯦ ꯕꯦꯂꯦꯟꯁ
ꯑꯗꯣ ꯅꯪꯒꯤ ꯆꯍꯤ ꯑꯃꯒꯤ ꯀꯥꯞꯄꯤꯗꯣ ꯅꯣꯡꯃꯗ ꯐꯪꯕꯤꯗ ꯅꯦꯠ
ꯅꯣꯡꯃꯗ ꯇꯨ ꯖꯤꯕꯤ ꯐꯪꯕꯁꯤꯒꯤ ꯂꯨꯄꯥ ꯆꯍꯨꯝ ꯌꯥꯡꯈꯩꯒꯤꯁꯦ
ꯑꯥ
ꯇꯔꯥꯅꯤꯊꯣꯏ ꯀꯥꯞꯄꯅꯦꯕꯀꯣ
ꯎꯝ
ꯐꯖꯅ ꯇꯣꯡꯉꯗ꯭ꯔ
ꯎꯝ ꯆꯍꯣꯝ ꯇꯔꯥꯅꯤꯊꫭꯏ ꯊꯣꯏꯗꯤ ꯌꯦꯡꯉꯣ ꯊ꯭ꯔꯤ ꯇꯨꯋꯥꯔ ꯁꯤꯛꯁ ꯊ꯭ꯔꯤ ꯍꯟꯗ꯭ꯔꯤꯛꯁ ꯂꯨꯄꯥ ꯂꯤꯁꯤꯡ ꯑꯍꯨꯝꯒ ꯆꯥꯇ꯭ꯔꯨꯛ ꯑꯍꯨꯝ ꯆꯥꯇ꯭ꯔꯨꯛ ꯆꯨꯝꯕꯔꯥ ꯃꯥꯅꯤ ꯑꯍꯨꯝ ꯆꯥꯇ꯭ꯔꯨꯛ ꯌꯥꯡꯈꯩ ꯌꯥꯡꯈꯩꯗꯣ ꯇꯔꯥꯗ ꯆꯥꯝꯃꯉꯥꯅꯤ ꯇꯔꯥꯅꯤꯊꯣꯏ ꯆꯥꯇ꯭ꯔꯨꯛ ꯑꯍꯨꯝ ꯆꯥꯇ꯭ꯔꯨꯛ ꯃꯔꯤꯒ ꯀꯩꯅꯣ ꯆꯅꯤ ꯑꯗꯨ ꯂꯨꯄꯥ ꯂꯤꯁꯤꯡ ꯑꯅꯤꯃꯨꯛ ꯇꯣꯡꯖ ꯃꯥꯟꯩ ꯍꯦꯟꯅ ꯇꯣꯡꯖꯕ
ꯎꯝ ꯑꯗꯨꯃꯥꯏꯅ ꯇꯣꯡꯒꯨꯝ ꯇꯧꯕꯅꯦꯕꯀꯣ ꯍꯥꯏꯗꯤ ꯏꯌꯥꯔꯇꯦꯜ ꯃꯁꯥꯒꯤ ꯗꯥꯏꯔꯦꯛ ꯑꯣꯔꯤꯖꯤꯅꯦꯜ ꯕꯦꯂꯦꯟꯁꯇꯗꯤ ꯑꯍꯨꯝꯒ ꯆꯥꯇ꯭ꯔꯨꯛ ꯂꯩꯕꯅꯦꯕꯀꯣ ꯑꯗꯨ ꯀꯌꯥꯗꯅꯣ ꯀꯥꯎꯔ‌ꯦꯅ‌ꯦ ꯑꯩꯅ ꯀꯥꯞꯕꯗꯣ ꯑꯅꯤꯒ ꯆꯅꯤꯄꯥꯜꯂ ꯆꯃꯥꯄꯜ ꯑꯗꯨꯃꯥꯏꯅ ꯀꯥꯞꯄꯅꯦꯕ
ꯑꯗꯨꯅ ꯀꯔꯝꯕ ꯀꯩꯅꯣꯅꯣ ꯅꯪ ꯀꯥꯞꯄꯤꯗꯣ
ꯍꯥꯥ
ꯀꯔꯝꯕ ꯑꯦꯞꯅꯣ ꯅꯪ ꯀꯥꯞꯄꯤꯗ‌ꯣ
ꯑꯦꯞꯇꯒꯤ ꯅꯠꯇꯦ ꯃꯣꯏꯁꯦ ꯀꯩꯗꯒꯤ ꯀꯥꯞꯄꯤꯅꯣ ꯈꯪꯗꯦꯕꯀꯣ ꯑꯗꯨꯗꯣ ꯁꯃꯥꯏꯅ ꯍꯣꯡꯅ ꯍꯣꯡꯅ ꯌꯣꯟꯗꯣꯏꯕ
ꯑꯗꯨꯏꯗꯤ ꯅꯪꯁꯨ ꯑꯗꯨꯗꯣ ꯇꯝꯁꯤꯟꯕ ꯌꯥꯏꯌꯦ ꯑꯗꯨꯗꯨꯒ ꯅꯪꯅꯁꯨ ꯀꯥꯞꯄ
ꯎꯝ ꯈꯪꯗꯦ ꯃꯣꯏꯁꯦ ꯇꯝꯃꯤꯁꯦ ꯃꯁꯥꯃꯛꯁꯨ ꯃꯣꯏ ꯄ꯭ꯔꯕꯤꯟ ꯀꯩꯀꯥ ꯍꯥꯏꯁꯤꯗ ꯃꯣꯏꯁꯨ ꯈꯪꯕ ꯅꯠꯇꯦꯕꯀꯣ
ꯎꯝ
ꯑꯁꯤꯁꯨ ꯈꯨꯠꯊꯥꯡꯗꯒꯤ ꯗꯔꯀꯥꯞꯄ ꯁꯨꯝꯕ ꯄ꯭ꯔꯣꯁꯦꯁꯁꯦ ꯄꯥꯛ ꯇꯥꯛꯊꯣꯛꯀꯟꯗꯦꯕꯀꯣ
ꯑꯗꯨ ꯅꯪꯁꯨ ꯈꯪꯉꯗꯤ ꯃꯣꯏꯅ ꯅꯪ ꯑꯅꯤ ꯆꯅꯤꯄꯥꯥꯟꯗ ꯀꯥꯞꯄꯤꯗꯣ ꯃꯤ ꯑꯃꯒꯤ ꯀꯥꯞꯄꯗ ꯅꯪꯅ ꯑꯍꯨꯝ ꯑꯍꯨꯝ ꯑꯍꯨꯝ ꯑꯍꯨꯝꯗꯨꯗ ꯀꯥꯞꯄꯁꯨ ꯆꯅꯤ ꯆꯅꯤ ꯇꯣꯡꯗꯣꯏꯅꯤ
ꯎꯝ ꯑꯗꯨ ꯑꯗꯨꯃꯥꯏꯅ ꯇꯧꯕꯅꯦ ꯑꯗꯣ ꯑꯩꯁꯨ ꯗꯥꯏꯔꯦꯛꯇꯤ ꯈꯪꯕ ꯑꯣꯏꯗꯕ
ꯎꯝ ꯑꯁ ꯐꯣꯟꯁꯦ ꯁꯥꯕꯗ ꯂꯣꯏ ꯐ‌ꯣꯛꯑꯦ
ꯉꯥꯏꯍꯥꯛ ꯏꯪꯈꯟꯒ‌ꯦ ꯍꯥꯏꯗꯨꯏꯔꯥ ꯏꯪꯍꯟꯒꯨꯝꯁ‌ꯦꯔꯥ
ꯏꯪꯍꯟꯗ꯭ꯔꯁꯨ ꯌꯥꯅꯤꯗ
ꯎꯝ ꯑꯩ ꯇꯧꯔꯛꯑꯣꯔꯥ ꯀꯥꯏꯅ
ꯅꯠꯇꯦꯍ‌ꯦ ꯅꯪ ꯀꯨꯏꯅ ꯂꯩꯕꯗꯨꯗ ꯌꯥꯗ꯭ꯔꯕ ꯃꯥꯟꯕ ꯑꯗꯨꯒꯤ ꯍꯪꯕꯅꯦ
ꯎꯝ ꯑꯗꯨꯅꯤ ꯍꯟꯗꯛꯁꯦ ꯇꯥꯃꯣꯁꯨ ꯑꯃꯨꯛ ꯌꯥꯝ ꯀꯟꯅ ꯑꯃꯨꯛ ꯊꯨꯖꯤꯜꯂꯛꯏ ꯑꯩꯒꯤ ꯇꯥꯏꯞꯇ
ꯑꯩꯈꯣꯏꯗꯤ ꯈꯇꯣꯛꯀꯅꯤ ꯑꯁ ꯇꯨꯝꯗꯅꯕ ꯍ‌ꯣꯠꯅꯕꯗ ꯑꯩꯁ‌ꯦ ꯋꯥꯔ‌ꯦ
ꯇꯨꯝꯒꯅ‌ꯣ ‌ꯕ‌ꯦꯠꯕꯤꯠ ꯏꯔꯨꯖꯕꯁꯨ ꯍꯌꯦꯡ ꯇꯥꯕꯅꯤꯅꯀꯣ
ꯑꯪ
ꯑꯗꯣ ꯍꯥꯏꯗꯤ ꯃꯥꯝꯃꯗꯣ ꯍꯥꯏꯗꯤ ꯃꯥꯒꯤ ꯑꯋꯥꯃꯟ ꯄꯤꯗꯣꯏꯔꯥ ꯅꯠꯇ꯭ꯔꯒ ꯆꯥꯛ ꯑꯣꯏꯅ ꯑꯗꯨꯃꯥꯏꯅ ꯆꯥ ꯇꯣꯛꯇꯨꯏꯔꯥ
ꯀꯩꯅꯣꯍꯦ ꯑꯋꯥꯃꯟ ꯄꯤꯗ꯭ꯔꯗꯤ ꯆꯥꯛ ꯆꯥꯔ ꯇꯣꯛꯄ ꯍꯥꯏꯗꯤ ꯀꯩꯅꯣ
ꯏꯟꯁꯥꯡ ꯑꯍꯥꯎꯕ ꯑꯃ ꯊꯣꯡꯉꯒ‌ꯦ ꯀꯥꯏ ꯍꯥꯏ ꯇꯣꯛꯄꯗꯣ ꯈꯪꯉꯤꯅ
ꯑꯁ ꯑꯗꯣ ꯑꯍꯥꯎꯕꯗꯣ ꯊꯣꯡꯅ ꯑꯩꯈꯣꯏ ꯏꯃꯨꯡꯗ ꯂꯨꯄꯥ ꯆꯣꯡꯉꯥꯅ ꯀꯣꯟꯅꯅꯤ ꯈꯜꯂꯤꯕ ꯅ
ꯁꯨꯝ ꯍꯪꯉꯤꯅꯤ
ꯑꯗꯨꯅꯦ ꯑꯗꯨ ꯑꯗꯨ ꯆꯧꯉꯥ ꯄꯤꯈꯤꯝꯅ ꯐꯠꯇꯕ꯭ꯔ
ꯆꯧꯉꯥ ꯆꯍꯨꯝꯃꯨꯛ ꯆꯧꯉꯥꯗꯤ ꯀꯩꯁꯨ ꯆꯧꯉꯥꯗꯤ ꯀꯩꯁꯨ ꯂꯧꯒꯦꯗꯤ ꯍꯥꯏꯔꯛ ꯇꯧꯗꯤ ꯃꯥꯟꯗꯦꯗ ꯍꯥꯏꯗꯤ ꯃꯔꯤ ꯃꯇꯥ ꯊꯣꯛꯅꯕꯅꯤꯅꯀꯣ
ꯎꯝ
ꯑꯗꯨ ꯈꯪꯗ‌ꯦ
ꯃꯩ ꯃꯇꯥꯗꯩ ꯁꯣꯝꯒꯠꯀꯦꯅꯅꯤ ꯑꯩ ꯁꯤ ꯂꯥꯛꯏꯁꯦꯒ ꯍꯥꯏꯔ ꯑꯗꯨꯃꯥꯏꯅ
ꯌꯦꯡꯗ‌ꯦ ꯌꯦꯡꯗ‌ꯦ ‌‌ꯑꯣꯀꯦ ꯈ꯭ꯋꯥꯏ ꯃꯥꯁꯨ ꯑꯗꯨꯝ ꯉꯁꯤ ꯂꯥꯛꯄꯗꯤ ꯌꯥꯏꯄ‌ꯣꯠꯅꯦ ꯑꯩꯅ ꯍꯥꯏꯗꯣ ꯃꯥ ꯁꯥꯎꯔꯝꯃꯗꯕꯅꯦꯕ ꯑꯩꯅ ꯈꯪꯉꯕꯅꯦꯕ ꯃꯥꯗꯣ
ꯅꯠꯇꯦ ꯊꯕꯛ ꯆꯤꯜꯂꯝꯅꯤ ꯑꯇꯣꯞꯄ ꯊꯕꯛꯁꯨ ꯇꯧꯔꯝꯅꯤ ꯀꯩꯅꯣ ꯑꯇꯣꯞꯄ ꯑꯣꯔꯗꯔ ꯍꯥꯟꯅ ꯑꯩ ꯍꯥꯏꯗ꯭ꯔꯤꯀꯥꯟꯗ ꯃꯃꯥꯡ ꯂꯩꯔꯝꯅꯤ ꯀꯩꯅꯣ
ꯂꯩꯔꯝꯃꯣꯏ ꯂꯩꯔꯝꯃꯗꯤ ꯉꯔꯥꯡ ꯄꯜꯂꯛꯇꯧ ꯅꯠꯇ꯭ꯔꯥ
ꯃꯔꯥꯡꯗꯣ ꯃꯥꯗꯤ ꯍꯤꯗꯥꯛꯁꯨ ꯈꯔ ꯉꯥꯎꯋꯦ ꯃꯃꯥ ꯐꯣꯟ ꯇꯧꯕꯗꯨ
ꯐꯨꯖꯤꯟꯒꯟꯀꯗꯣ
ꯑ
ꯆꯠꯂꯅꯤ ꯉꯁꯤꯗꯣ ꯀꯩ ꯍꯥꯏꯇꯥꯔꯦ ꯑꯈꯣꯏ ꯕꯥꯍꯣꯏ ꯆꯠ ꯗꯣ ꯑꯗꯨꯗ ꯃꯣꯏꯒꯤ ꯕꯥꯀꯨꯔ ꯀꯩꯅꯣ ꯂꯩꯔꯛꯑꯣ ꯍꯥꯏꯒꯦ ꯇꯧꯕꯅꯦꯕꯀꯣ ꯑꯩꯅ
ꯃꯥꯀꯨ ꯕꯥꯀꯨꯗ ꯍꯥꯏ ꯂꯩ ꯉꯥ ꯑꯍꯥꯎꯕ ꯐꯪꯏ ꯆꯥꯗ꯭ꯔꯅ ꯕꯥꯀꯨ ꯕꯥꯀꯨ ꯀꯨꯕꯥꯀꯨ ꯅ‌ꯣꯡꯉꯥꯟ ꯅꯨꯃꯤꯠ ꯇꯥꯏꯐꯥꯎ ꯀꯨꯕꯥꯛ ꯀꯨꯕꯥꯛ ꯀꯨꯕꯥꯛ ꯀꯨꯕꯥꯛ ꯀꯨꯕꯥꯛꯀꯨ ꯀꯔꯤꯅꯣ ꯈꯪꯗꯦ ꯃꯤ ꯆꯥꯅꯤꯡꯗꯦ ꯍꯨꯝ ꯍꯥꯎꯁꯨ ꯍꯥꯎꯇꯕꯗꯨꯕꯨ ꯅꯥꯟ ꯅꯥꯟ ꯅꯥꯟ ꯂꯥꯎꯕ ꯍꯥꯎꯖꯨ ꯍꯥꯎꯇꯗꯕ‌ꯣ ꯑꯩꯗꯤ ꯍꯩꯅꯗ‌ꯦꯆꯥ
ꯅꯥꯟ ꯅꯥꯟ ꯗꯨꯗꯅꯤ ꯇꯥꯃꯣ ꯄꯥꯝꯃꯤꯁꯦ ꯐꯦꯠꯅꯤ ꯍꯥꯏꯗꯧ
ꯎꯝ
ꯑꯗꯨꯒ ꯀꯩ ꯍꯥꯏꯇꯥꯔꯦ ꯑꯗꯨꯃꯥꯏꯅ ꯂꯩꯔꯣꯅ ꯍꯥꯏꯒꯗꯤ ꯈꯟꯕ ꯑꯗꯣ ꯑꯩꯈꯣꯏ ꯃꯌꯥꯡ ꯇꯣꯟ ꯈꯔ ꯂꯩꯌꯦꯕꯀꯣ
ꯎꯝ ꯃꯌꯥꯡꯇꯣꯟ ꯕꯣꯔꯥ ꯆꯥꯅꯤ ꯑ ꯍꯥꯎ ꯕꯅꯦ ꯕꯣꯔꯥ ꯆꯥꯅꯤꯡꯉꯤ꯫
ꯑꯗꯨꯃꯥꯏꯅ ꯌꯥꯝ ꯌꯥꯝꯕꯗꯤ ꯑꯣꯏꯗꯦ ꯇꯥꯃꯣ꯫ ꯑꯩ ꯄꯨꯔꯛꯀꯦ ꯍꯥꯏꯒꯦ ꯇꯧꯕꯗꯨꯁꯨ ꯀꯥꯏꯗꯣꯏꯅꯣ ꯈꯪꯗꯦ ꯃꯥ ꯂꯧꯔꯨꯏꯁꯦ ꯑꯈꯣꯏ ꯃꯥꯅ
ꯎꯝ ꯑꯈꯣꯏ ꯍꯧꯔꯝꯃꯦ ꯄꯥꯝꯕꯤ ꯑꯗꯨꯒ ꯁꯤꯒꯤꯕ꯫
ꯑꯗꯣ ꯑꯇꯩ ꯍꯧꯒꯠꯄ ꯉꯝꯍꯧꯗꯕ꯭ꯔꯥ ꯃꯥꯏ ꯃꯔꯨꯗꯨꯅ?
ꯎ ꯉꯝꯗꯕ ꯁꯤꯒꯤꯕ ꯗꯨꯗꯣ ꯍꯥꯟꯅꯗꯤ ꯑꯈꯣꯏ ꯃꯌꯥꯝ ꯑꯈꯣꯏ ꯃꯌꯥꯝ ꯍꯧꯕꯒꯤꯀꯣ ꯑꯈꯣꯏꯕꯣꯛ ꯅꯥꯒꯥꯖꯦ ꯀꯜꯂꯤꯀꯥꯟꯗ ꯑꯩꯈꯣꯏꯕꯣꯛꯅ ꯁꯣꯜꯂꯐꯥꯎ ꯍꯧꯔꯝꯃꯦꯗ ꯑꯩꯈꯣꯏꯕꯣꯛꯅꯀꯣ ꯍꯦꯛꯇꯠ ꯂꯩꯗꯅ ꯆꯦꯈꯥꯎ ꯆꯦꯈꯥꯎ ꯆꯥꯎꯅ ꯆꯥꯎꯅ ꯃꯌꯥꯝ ꯌꯦꯟꯗꯥꯏꯗ ꯍꯥꯥꯞꯄ ꯑꯗꯨꯒꯅꯦ ꯑꯩꯅꯒ ꯆꯠꯂꯀꯥꯟꯗ ꯍꯣꯇꯦꯜꯗꯒ ꯄꯤꯔꯅꯦꯕꯀꯣ ꯑꯗꯨꯗꯨꯒ ꯄꯩꯁꯥꯒ ꯂꯧꯔꯛꯑꯅꯤ ꯑꯗꯨꯗꯒꯤ ꯕꯣꯔꯥꯒ ꯂꯧꯔꯛꯇꯣꯏꯅꯤ꯫
ꯇꯝ ꯑꯗꯨ ꯑꯗꯨꯃꯥꯏꯅ ꯍꯥꯎꯕꯅꯦꯕꯀꯣ
ꯎꯝ
ꯑꯗꯨꯗ ꯑꯣꯏꯅ ꯆꯥꯔꯒꯗꯤ ꯅꯨꯃꯤꯗꯥꯡꯒꯤꯗꯤ ꯑꯗꯨꯝ ꯍꯥꯎꯅ ꯆꯥꯕꯗꯣ ꯌꯥꯔꯅꯤ ꯈꯟꯕꯒꯤꯀꯣ ꯂꯧꯔꯛꯑꯅꯨꯗꯣ ꯍꯥꯏꯗ꯭ꯔꯕ꯫
ꯎꯝ ꯑꯗꯨꯗꯣ ꯕꯣꯔꯥ ꯍꯧꯔꯣ ꯑꯗꯨꯒꯅꯦ ꯏꯔꯣꯜꯂꯣ꯫ ꯑꯗꯨ ꯏꯔꯣꯝꯕꯗꯨ ꯆꯥꯎ ꯍꯥꯎꯕꯅꯤ꯫
ꯍꯥꯏꯒꯦ
ꯀꯦꯁꯟꯅꯗꯔ꯭ꯗꯤ ꯌꯗꯕꯩ ꯇꯥꯏꯕꯇ꯫
ꯑꯦ ꯑꯩ ꯀꯦꯁꯟꯗ꯭ꯔꯗꯤ ꯑꯗꯣ ꯀꯩ ꯍꯥꯏꯇꯥꯔꯦ ꯑꯩ ꯀꯔꯤ ꯀꯥꯔꯤꯌꯥꯗ ꯃꯃꯥꯒ ꯍꯣꯔꯦꯟ ꯑ ꯑꯩꯀꯣ ꯎꯝ ꯑꯩꯗ
ꯅꯪ ꯀꯩꯅꯣ ꯇꯧꯖꯔꯣ ꯅꯪ ꯅꯁꯥ ꯅꯥꯊꯟꯗ
ꯑꯩꯗꯣ ꯇꯃꯣ
ꯑꯥ
ꯑ ꯑꯈꯣꯏ ꯃꯃꯥꯒ ꯋꯥꯔꯤ ꯁꯥꯅꯒꯦꯔꯥ?
ꯀꯩꯗꯧꯕꯒꯤ?
ꯇꯟꯕꯗ ꯁꯨꯝ ꯍꯥꯏꯅꯤ ꯀꯩꯍꯥꯏꯔꯛꯀꯦ ꯌꯦꯡꯒꯦꯅ ꯇꯝꯃꯣꯁꯦ꯫
ꯇꯜꯂꯦ
ꯀꯩꯒꯤ?
ꯇꯜꯂꯦ - ꯇꯜꯂꯦ
ꯇꯟꯗꯦ ꯗꯨꯃꯥꯢ ꯍꯥ
ꯀꯔꯤ ꯁꯥꯅꯗꯣꯏꯅꯣ
ꯋꯥꯔꯤ
ꯇꯜꯂꯦ
ꯀꯩꯒꯤ
ꯀꯜꯂꯦ ꯑꯩꯈꯣꯏ ꯁꯣꯔ ꯐꯨꯝ ꯀꯠꯂꯦ
ꯍꯨꯡ ꯅꯠꯇꯦ ꯑꯍꯨꯝꯂꯛꯂꯥ ꯃꯔꯤꯔꯛꯂꯥ ꯀꯩꯅꯣ ꯁꯥꯟꯅꯔꯝꯃꯅꯤ
ꯆꯠꯂꯣꯍꯦ ꯑꯅꯤꯔꯛꯇꯪ ꯉꯥꯢꯔꯝꯒꯤꯅꯤ
ꯎꯝ ꯑꯩꯁꯨ ꯁꯨꯝꯕ ꯆꯥꯟꯁꯨ ꯇꯥꯃꯣꯅ ꯄꯤꯔꯗꯤ ꯑꯩꯗꯤ ꯁꯥꯟꯅꯗꯣꯏꯅꯦ ꯄꯨꯡꯃꯨꯛ ꯀꯩꯃꯨꯛ꯫ ꯃꯍꯥꯛ ꯚꯥꯔꯠꯀ ꯋꯥꯔꯤꯒ ꯂꯤꯁꯤꯟꯗꯣꯏꯅꯦꯕꯥ ꯃꯗꯤ꯫
ꯂꯤꯌꯣ ꯅꯪꯗꯤ ꯅꯀꯣꯛ ꯆꯥꯛꯄꯅꯤꯅꯥ꯫
ꯎꯝ ꯑꯗꯨꯗꯃꯥꯏꯅ ꯂꯤꯒꯦ ꯈꯟꯕꯅꯤ ꯑꯗꯣ ꯆꯥꯟꯁ ꯂꯩꯇ꯭ꯔꯤ ꯈꯔ ꯂꯩꯔꯗꯤ ꯂꯩꯔꯛꯈꯤꯅꯤ꯫
ꯂꯩꯌꯣ - ꯂꯩꯌꯣ ꯆꯥꯟꯁꯨ ꯗ ꯂꯩꯌꯣ꯫
ꯑꯦ ꯇꯃꯣꯅ ꯄꯤꯗꯧꯕꯅꯤ ꯆꯥꯟꯁ ꯇꯣ ꯫
ꯑꯦ
ꯉꯝꯅꯤ ꯇꯨꯝꯅꯤꯡꯉꯕꯣ
ꯍꯣꯏꯦꯅꯦ ꯇꯨꯏꯁꯟ ꯍꯜꯂꯛꯄꯗꯒꯤꯅꯦ ꯅꯪ ꯆꯪꯉꯝꯗꯕꯤꯗ ꯑꯗꯨꯝ ꯆꯠꯀꯦꯁꯤꯅꯦꯅ ꯈꯜꯂꯤꯁꯦ
ꯎꯝ ꯍꯣꯢ ꯑꯗꯣ ꯊꯝꯃꯒꯦꯀꯣ
ꯎꯝ ꯑꯩ ꯑꯃꯨꯛ ꯇꯧꯅꯔꯛꯀꯦ
ꯎꯝ ꯑꯗꯣ ꯇ꯭ꯔꯥꯏ ꯇꯧꯁꯦ
ꯎꯝ ꯀꯩꯅꯣ ꯇꯥꯏ